ꯍꯜꯂꯣ
ꯑꯥꯎ ꯕꯥꯏ
ꯇꯔꯕꫭ ꯕꯥꯏ
ꯑꯧ ꯇꯥꯏꯌꯦ ꯀꯃꯥꯏ ꯇꯧꯔꯤꯒꯦ
ꯅꯨꯡꯉꯥꯏꯔꯤꯌꯦ ꯅꯨꯡꯉꯥꯏꯔꯤꯕꯣ
ꯎꯝ ꯑꯗꯨꯝ ꯅꯨꯡꯉꯥꯏꯔꯤ ꯍꯥꯏꯇꯥꯔꯦ ꯆꯥꯛꯀ ꯊꯣꯡꯉꯕꯣ ꯅꯣꯏꯗꯤ ꯍꯥ
ꯍꯣꯡꯉꯦ ꯑꯩ ꯊꯣꯡꯉꯦ
ꯀꯩ ꯏꯆꯥꯡ ꯊꫭꯡꯉꯒꯦ ꯅꯣꯏꯅ
ꯁꯣꯏꯕꯨꯝꯒ ꯉꯥꯒ ꯊꯣꯡꯉꯦ
ꯑꯦ ꯈꯔ ꯃꯅꯩ ꯀꯩꯅꯣ
ꯎꯝ ꯉ ꯑꯩ ꯍꯥꯏꯔꯒꯦ ꯉꯥ ꯉꯥ ꯃꯔꯨꯝꯗꯣ
ꯑꯥ
ꯑꯩꯈꯣꯏꯒꯤ ꯑꯩꯒꯤ ꯑꯩ ꯑꯩꯕꯨ ꯄꯣꯛꯄꯤꯕ ꯄꯟꯊꯧ ꯏꯄꯥꯅꯅꯦ ꯉꯁꯤꯁꯦ ꯀꯩꯊꯦꯜ ꯀꯥꯔꯨꯕ ꯅꯨꯡꯗꯥꯡꯋꯥꯏꯔꯝꯗ
ꯑꯥ
ꯉꯥꯖꯥꯎ ꯑꯝ ꯂꯩꯔꯛꯑꯦ
ꯏꯁ
ꯑꯁꯦꯡꯕ ꯉꯥꯖꯥꯎ ꯑꯃ ꯂꯩꯔꯛꯑꯦ ꯑꯗꯨꯗꯨꯒꯅꯦ ꯃꯔꯨꯝꯁꯦ ꯍꯦꯛꯇ ꯇꯞꯇꯥꯏ ꯌꯥꯎꯔꯝꯃꯕ ꯫
ꯑꯣ
ꯑꯩꯗꯤ ꯍꯥꯟꯅꯗꯒꯤꯩ ꯍꯧꯅ ꯁꯨꯃꯥꯏꯅ ꯁꯣꯏꯕꯨꯝꯒ ꯉꯥꯒ ꯊꯣꯡꯕꯁꯦ ꯌꯥꯝ ꯄꯥꯝꯃꯦꯕ ꯉꯥ ꯃꯔꯨꯝꯗꯣ ꯫
ꯑꯥ
ꯑꯗꯣ ꯑꯩꯅ ꯁꯣꯏꯕꯨꯝꯗꯣ ꯐꯖꯅ ꯉꯧꯊꯣꯛꯑꯦ ꯉꯧꯊꯣꯛꯑꯀꯥꯟꯗꯅꯦ ꯑꯂꯨꯗꯣ ꯑꯥꯂꯨ ꯈꯔ ꯍꯥꯞꯄꯦ
ꯑꯣ
ꯑꯩꯈꯣꯏ ꯃꯥꯅ ꯈꯥꯃꯦꯟ ꯑꯁꯤꯟꯕꯤ ꯍꯥꯞꯄꯣꯑꯦ ꯑꯩꯅꯅꯦ ꯫ ꯈꯥꯃꯦꯟ ꯑꯁꯤꯟꯕꯤ ꯍꯥꯞꯄꯗꯣ ꯌꯥꯔꯝꯗ꯭ꯔꯗꯤ ꯁꯣꯏꯖꯤꯟꯒ ꯅꯣꯏ ꯆꯥꯕ꯭ꯔꯣ ꯈꯥꯃꯦꯟ ꯑꯁꯤꯟꯕꯤꯁꯦ ꯫
ꯆꯥꯏ ꯀꯩꯅꯣ ꯌꯥꯝ ꯍꯥꯎꯕꯅꯦ
ꯑꯁ ꯑꯩ ꯑꯃꯨꯛꯇ ꯊꯣꯡꯗ꯭ꯔꯦ ꯑꯗꯨꯒꯤ ꯀꯤꯗꯅ ꯍꯥꯞꯇ꯭ꯔꯦ ꯀꯩꯅꯣꯗꯨ ꯈꯛꯇꯪ ꯍꯥ ꯄꯦ ꯁꯣꯏꯖꯤꯟꯒ ꯉꯥ ꯃꯔꯨꯝꯗꯨꯒ ꯑꯂꯨꯗꯨꯒꯅꯦ ꯇꯧꯔꯦ ꯑꯗꯨꯒ ꯕꯦꯁꯣꯟ ꯈꯔ ꯍꯥꯞꯆꯤꯜꯂꯒꯅꯦ ꯃꯣꯔꯣꯛ ꯃꯍꯤꯗꯨꯒ ꯇꯧꯔ ꯑꯁ ꯫ ꯂꯣꯏꯔꯦ ꯃꯁꯛꯇꯤ ꯐꯖꯕꯗ
ꯕꯦꯁꯣꯟꯒ ꯍꯥꯞꯅꯕ꯭ꯔꯣ ꯀꯩꯅꯣ ꯁꯣꯏꯕꯨꯝ ꯊꯣꯡꯕꯗ ꯫
ꯃꯍꯤꯗꯣ ꯈꯤꯇꯪ ꯅꯥꯡꯍꯟꯒꯦꯗꯅꯦ ꯑꯩꯅ ꯍꯥꯞꯄ ꯌꯥꯝ ꯅꯠꯇꯦꯗ ꯁꯨꯝ ꯃꯃꯤꯡꯇꯪꯒꯤ ꯋꯥꯅꯤ ꯫
ꯑꯣ ꯍꯥꯎꯗꯤ ꯍꯥꯎꯔꯝꯃꯅꯤꯌꯦ ꯑꯩꯁꯨ ꯆꯥꯅꯤꯡꯉꯦ ꯌꯥꯝꯅ ꯅꯪ
ꯏꯁ ꯏꯕꯦꯝꯃ ꯈꯨꯕꯤꯁꯦ ꯆꯤꯈꯥꯏꯔꯦ ꯑꯩ ꯍꯧꯖꯤꯛ ꯑꯥ ꯂꯥꯏꯌꯦ ꯏꯁꯦꯡ ꯁꯪꯗ ꯄꯨꯈꯠꯇꯕ ꯌꯥꯔꯔꯣꯏ ꯫
ꯀꯩ ꯁꯣ
ꯍꯥꯎꯃꯟꯗꯅ ꯈꯨꯕꯤ ꯌꯥꯎꯗ꯭ꯔꯦ ꯑꯩ ꯫ ꯆꯈꯥꯏꯔꯤꯕ ꯑꯍꯥꯎꯗꯅ
ꯑꯋꯣꯏꯕꯩꯁꯨ ꯑꯁ ꯉꯥ ꯃꯔꯨꯝꯒ ꯁꯣꯏꯖꯤꯟꯒ ꯊꯣꯡꯕꯁꯦ ꯌꯥꯝ ꯆꯥꯅꯤꯡꯉꯦ ꯑꯩꯁꯨ ꯫
ꯃꯊꯪ ꯏꯕꯥꯅꯤ ꯃꯍꯩꯁꯪ ꯀꯥꯕ ꯍꯧꯔꯛꯑꯒꯅꯦ ꯍꯟꯗꯛꯀꯤ ꯀꯥꯂꯦꯟ ꯁꯨꯇꯤꯁꯦ ꯂꯣꯏꯔꯒ ꯃꯍꯩꯁꯪ ꯀꯅꯤꯗꯅ ꯫ ꯑꯗꯨ ꯍꯧꯔꯛꯄꯗ ꯑꯩ ꯊꯣꯡꯉ ꯄꯨꯔꯛꯀꯦ ꯫
ꯑꯁ ꯑꯗꯨꯕꯨ ꯈꯪꯗꯦꯗ ꯑꯩꯈꯣꯏꯅꯤꯒꯤ ꯄ꯭ꯂꯥꯟꯁꯦ ꯑꯩꯈꯣꯏꯅꯤꯅ ꯑꯗꯨꯝ ꯌꯥꯠꯅꯔꯒ ꯂꯩꯔꯤꯕ ꯀꯩꯅꯣꯁꯦ ꯑꯗꯨꯝ ꯁꯣꯏꯕ ꯍꯥꯏꯇꯥꯔꯦ ꯫
ꯑꯗꯣ ꯍꯟꯗꯛꯇꯤ ꯁꯣꯏꯗꯅꯕ ꯑꯗꯨꯝ ꯇꯧꯔꯁꯦ ꯫
ꯊꯣꯡꯗ ꯊꯣꯡꯉꯥ ꯄꯨꯔꯛꯀꯅꯤ ꯌꯥꯔꯦ ꯍꯣꯏ ꯎꯝ ꯍꯥꯏꯔꯛꯑꯣ ꯫
ꯑꯥ ꯀꯩꯅꯣ ꯊꯣꯡꯉꯦ ꯌꯦꯟꯗꯦꯝꯅꯦ ꯉꯥ ꯑꯀꯪꯕꯅꯦ ꯫ ꯑꯗꯨꯒ ꯁꯣꯏꯕꯨꯝꯒ ꯑꯂꯨꯒ ꯊꯣꯡꯉꯦ ꯫
ꯑꯦꯁ ꯃꯥꯟꯅꯩꯅꯦ ꯍꯥꯏꯐꯦ
ꯑꯧ
ꯀꯃꯥꯏ ꯀꯃꯥꯏ ꯊꯣꯡꯉꯤꯅꯣ ꯌꯦꯟꯗꯦꯝ ꯀꯥꯏꯗꯅꯣ ꯀꯩꯊꯦꯜꯗꯩ ꯂꯩꯔꯣ ꯅꯠꯇ꯭ꯔꯒ ꯅꯣꯏꯒꯤ ꯌꯨꯝꯒꯤ ꯏꯪꯈꯣꯜꯗ ꯍꯧꯕꯔꯣ
ꯏꯁ ꯑꯩꯈꯣꯏ ꯌꯨꯝꯒꯤ ꯏꯪꯈꯣꯜꯁꯦ ꯌꯦꯟꯗꯦꯝ ꯐꯥꯔꯝ ꯌꯦꯟꯗꯦꯝ ꯄꯥꯝꯕꯤ ꯌꯥꯝ ꯍꯧꯋꯦ ꯫ ꯌꯦꯟꯗꯦꯝꯁꯦ ꯈꯪꯗꯦ ꯄꯣꯠ ꯆꯩ ꯇꯤꯛꯄꯁꯤꯡꯅꯅꯦ ꯌꯥꯝꯅ ꯂꯩꯌꯦꯕ ꯑꯩꯈꯣꯏꯗꯒꯤ ꯫ ꯂꯩꯍꯥꯎꯁꯨ ꯐꯔꯕꯅꯤꯅ ꯌꯥꯝꯅ ꯀꯩ ꯍꯥꯏꯅꯤ ꯌꯥꯝ ꯂꯧꯅꯩꯌꯦ ꯑꯗꯨꯒ ꯌꯥꯝꯅ ꯊꯣꯠꯁꯨ ꯊꯣꯠꯂꯦꯅ ꯍꯥꯏꯅꯔꯤꯕ ꯃꯤꯅ ꯑꯗꯨꯅ ꯑꯩꯈꯣꯏ ꯌꯦꯟꯗꯦꯝꯗꯣ ꯑꯗꯨꯝ ꯫ ꯍꯦꯛꯑꯒ ꯑꯗꯨꯝ ꯊꯣꯡꯉꯦ ꯑꯩꯈꯣꯏ ꯏꯪꯈꯣꯟꯗꯒꯤ
ꯑꯣ ꯄꯣꯠ ꯌꯣꯟꯕꯤꯗ ꯄꯣꯠ ꯌꯣꯟꯕꯤꯅ ꯇꯤꯀꯛꯑꯒ ꯌꯣꯟꯕꯗꯣ ꯀꯩꯊꯦꯜꯗ
ꯑꯧ ꯑꯥ
ꯑꯣ ꯑꯌꯨꯛ ꯉꯟꯇꯥꯗ ꯌꯥꯝ ꯄꯨꯈꯠꯂꯛꯄꯅꯦ ꯍꯥꯏꯕ ꯄꯣꯠ ꯌꯣꯟꯕꯤ ꯂꯂꯣꯟꯕꯤ ꯂꯩꯗꯅ ꯑꯗꯨ ꯄꯨꯈꯠꯂꯛꯑꯅꯤ ꯎꯝ
ꯑꯗꯨ ꯍꯥꯏ ꯍꯥꯏꯅ ꯑꯩꯈꯣꯏ ꯌꯦꯟꯗꯦꯝꯗꯣ ꯍꯤꯡꯒꯣꯜꯗꯒꯤ ꯍꯟꯗꯛ ꯆꯍꯤꯁꯦ ꯫ ꯂꯨꯄꯥ ꯆꯥꯝꯃꯉꯥꯃꯨꯛꯇꯤ ꯌꯣꯜꯂꯤꯉꯣ
ꯑꯦꯍ ꯌꯥꯝ ꯌꯣꯜꯂꯦꯅ
ꯎꯝ ꯌꯣꯜꯂꯦ ꯌꯥꯝꯅ ꯑꯗꯨꯝ ꯑꯗꯨꯝ ꯍꯦꯛꯄ ꯑꯗꯨꯝ ꯁꯥꯠꯂꯛꯄ ꯑꯗꯨꯝ ꯊꯣꯛꯄ ꯑꯗꯨꯝ ꯇꯧꯋꯦꯕ ꯃꯣꯏꯁꯦ ꯃꯀꯥꯗꯣ
ꯑꯣ ꯑꯣ ꯑꯣ ꯐꯩꯅꯦ
ꯑꯧ
ꯑꯗꯨꯅꯤ ꯑꯗꯣ ꯅꯣꯏꯒꯤ ꯍꯩ ꯔꯥ ꯌꯣꯟꯕꯒꯤ ꯄꯣꯠꯐꯝꯗꯨꯗꯤ ꯀꯃꯥꯏꯅ ꯇꯧꯔꯒꯦ ꯅꯪ ꯍꯩꯔꯥ ꯌꯣꯟꯗꯥꯏꯅꯦ
ꯌꯣꯜꯂꯦ ꯑꯩꯈꯣꯏꯒꯤ ꯍꯧꯖꯤꯛꯀꯥꯟꯁꯦ ꯎ ꯀꯩꯅꯣ ꯍꯩꯗꯣ ꯃꯈꯜ ꯑꯗꯨꯝ ꯌꯥꯝꯗꯤ ꯊꯣꯛꯇꯣꯔꯤꯕꯀꯣ ꯑꯗꯨꯅ ꯍꯩ ꯃꯈꯜ ꯑꯍꯨꯝꯒꯨꯝꯕꯗꯤ ꯌꯣꯜꯂꯦ ꯑꯗꯨꯒ ꯍꯧꯖꯤꯛ ꯇꯧꯔꯤꯁꯦ ꯀꯐꯣꯏꯗꯣ
ꯍꯣꯏ ꯍꯣꯏ ꯍꯣꯏ
ꯑꯉꯥꯡꯁꯪ ꯉꯥꯡꯕꯤꯗꯣ ꯑꯗꯨꯗꯣ ꯀꯤꯂꯣꯗ ꯆꯥꯃꯔꯤꯗ ꯌꯣꯜꯂꯦ ꯍꯟꯗꯛꯇꯤ
ꯐꯖꯩꯅꯦ
ꯑꯥ ꯍꯧꯖꯤꯛꯇꯤ ꯇꯥꯡ꯭ꯔꯤꯗꯣ ꯑꯁꯣꯝꯗꯒꯤ ꯄꯣꯠ ꯆꯩꯩ ꯐꯪꯗꯕ ꯍꯥꯏꯇꯥꯔꯦ ꯑꯗꯨꯅ ꯈꯔ ꯈꯔ ꯂꯥꯛꯄꯗꯨꯅ ꯑꯗꯨꯝ ꯇꯦꯛꯁꯁꯨ ꯌꯥꯝ ꯄꯩꯁꯥꯁꯨ ꯃꯣꯏꯅ ꯄꯩꯁꯥ ꯌꯥꯝ ꯀꯛꯄ ꯁꯣꯝꯗꯒꯤ ꯄꯨꯔꯛꯄꯗꯣ ꯄꯣꯠ ꯆꯩ ꯄꯨꯁꯤꯜꯂꯛꯄꯗꯣ
ꯑꯣ ꯃꯤꯔꯝꯗꯒꯤ ꯄꯨꯁꯜꯂꯛꯄꯅꯤꯅꯀꯣ
ꯑꯗꯨꯅꯦ ꯑꯗꯨꯅꯦ ꯑꯗꯨꯃꯥꯏꯅ ꯇꯧꯔꯦ ꯑꯗꯨꯒ ꯎꯝ ꯑꯩꯈꯣꯏ ꯌꯨꯝꯒꯤ ꯍꯩꯅꯧ ꯄꯥꯜꯂꯦꯕꯀꯣ ꯍꯩ ꯑꯥ ꯑꯗꯨꯅ ꯀꯤꯂꯣꯗ ꯆꯥꯝꯃ ꯆꯥꯝꯃꯗ ꯊꯥꯔꯦ ꯑꯗꯨꯕꯨꯗꯤ
ꯏꯅꯦꯀꯣ ꯑꯗꯨꯗꯤ
ꯑꯥ ꯍꯣꯡꯉꯦ ꯍꯥꯏꯇꯥꯔꯦ
ꯃꯨꯜꯂꯕ ꯀꯃꯥꯏꯅ ꯇꯧꯒꯦ ꯑꯃ ꯃꯨꯜꯂꯒ ꯃꯅꯝ ꯅꯨꯡꯁꯤ ꯏꯕꯤꯗꯣꯏꯔꯥ ꯅꯠꯇ꯭ꯔꯒ
ꯑꯁ ꯑꯩꯈꯣꯏꯒꯤ ꯑꯩꯈꯣꯏ ꯍꯩꯅꯧꯁꯦ ꯃꯈꯜ ꯃꯉꯥ ꯁꯨꯑꯕ ꯑꯩꯅ ꯍꯥꯏꯔꯒꯦ ꯑꯃꯁꯤꯅ ꯄꯨꯔꯥ ꯉꯥꯡꯁꯪ ꯉꯥꯡꯕ ꯍꯥꯏꯇꯥꯔꯦ ꯃꯥꯏ ꯑ ꯃꯄꯥꯟꯒꯤ ꯃꯄꯨꯗꯣ ꯉꯥꯡꯁꯪ ꯉꯥꯡꯕꯗꯨꯅ ꯌꯥꯝ ꯊꯨꯝꯕ ꯑꯗꯨꯒ ꯍꯧꯖꯤꯛꯀꯤ ꯎꯝ ꯀꯩꯅꯣ ꯌꯥꯝꯅ ꯑꯁꯥꯡꯕ ꯑꯃ ꯂꯩꯌꯦ
ꯑꯣ
ꯀꯩꯅꯣ ꯃꯨꯜꯂꯁꯨ ꯃꯨꯟꯗꯔꯁꯨ ꯑꯗꯨꯝ ꯃꯄꯥꯟꯗꯗꯤ ꯑꯗꯨꯝ ꯃꯥꯏ ꯃꯀꯨꯗ ꯁꯪꯅ ꯑꯗꯨꯝ ꯂꯩꯕꯀꯣ
ꯑꯣ ꯑꯣ
ꯃꯨꯟꯗꯅ ꯆꯥꯔꯗꯤ ꯌꯥꯝꯅ ꯁꯤꯟꯕ ꯃꯥꯏꯁꯦ ꯑꯗꯣ ꯃꯨꯜꯂꯒ ꯆꯥꯔꯗꯤ ꯌꯥꯝꯅ ꯍꯥꯎꯕꯗꯣ ꯑꯗꯨꯃꯥꯏꯅ ꯇꯧꯋꯦꯕ ꯑꯗꯨꯒ ꯑꯃꯗꯨꯅ ꯄꯨꯔꯥ ꯀꯩ ꯍꯥꯏꯅꯤ ꯎꯝ ꯀꯩ ꯍꯥꯏ ꯅꯪ ꯅꯪ ꯂꯥꯎꯕꯗꯣ ꯑꯗꯨꯃꯥꯏꯅ ꯇꯧꯋꯦ ꯑꯁ ꯑꯩꯈꯣꯏ ꯃꯈꯜ ꯌꯥꯝ ꯌꯥꯝꯃꯦꯕ ꯑꯗꯨꯅ ꯃꯤ ꯑꯩꯈꯣꯏ ꯂꯩꯀꯥꯏ ꯃꯤꯁꯤꯡꯁꯨ ꯑꯩꯈꯣꯏ ꯍꯩꯅꯧꯁꯦ ꯑꯗꯨꯝ ꯈꯪꯅꯔꯕꯅꯦ ꯑꯗꯨꯝ ꯌꯥꯝ ꯌꯥꯝꯅ ꯂꯩꯅꯩ ꯍꯥꯏꯇꯥꯔꯦ
ꯑꯣ ꯀꯥꯂꯦꯟꯒꯤꯗꯤ ꯆꯞ ꯆꯥꯩ ꯅꯠꯇ꯭ꯔꯥ ꯍꯥꯏꯗꯤ ꯑꯗꯨꯝ ꯑꯏꯪꯕ ꯑꯃ ꯊꯛꯅꯤꯡ ꯇꯥꯔꯒꯗꯤ ꯍꯥꯞꯆꯤꯜꯂꯒ ꯊꯛꯄ ꯍꯥꯏꯗꯅ ꯏꯁꯤꯡꯗꯣ
ꯅꯨꯡꯁꯤꯠ ꯍꯤꯗꯥꯛ ꯂꯩꯕꯗꯣ
ꯑꯥ
ꯑꯗꯨ ꯑꯗꯨꯒ ꯑꯗꯨꯝ ꯍꯩ ꯃꯍꯤ ꯀꯩꯅꯣ ꯇꯧꯔꯒ ꯊꯛꯏꯅꯦ ꯁꯨꯔꯒ ꯊꯛꯏꯅꯦ ꯍꯧꯖꯤꯛꯀꯤ ꯍꯩꯅꯧꯗꯨꯒ
ꯑꯣ ꯅꯪ ꯍꯥꯏ ꯃꯈꯜ ꯑꯍꯨꯝꯅꯦ ꯍꯥꯏꯗꯥꯏ ꯑꯅꯤ ꯁꯨꯔꯦ ꯑꯃꯅ ꯀꯩ
ꯑꯩꯈꯣꯏ ꯆꯝꯄ꯭ꯔꯥꯗꯣ ꯚꯥꯏ ꯆꯝꯄ꯭ꯔꯥꯗꯣ ꯍꯟꯗꯛ ꯈꯛꯇꯪ ꯍꯧꯋꯦꯕ ꯑꯗꯨꯗꯨꯅ ꯀꯩꯅꯣ ꯇꯧꯔꯦ ꯑꯩꯈꯣꯏ ꯆꯝꯄ꯭ꯔꯥꯗꯨꯗꯤ ꯑꯗꯨꯝ ꯂꯨꯄꯥ ꯀꯨꯟꯒꯤ ꯑꯍꯨꯝ ꯁꯥꯗꯣꯛꯑꯦ
ꯑꯣ
ꯑꯗꯨ ꯃꯥꯒꯤꯁꯦ ꯆꯥꯎꯕꯨꯗꯤ ꯌꯥꯝꯅ ꯆꯥꯎꯕ ꯅꯠꯇꯦꯕ ꯑꯗꯣ ꯃꯍꯤ ꯌꯥꯝ ꯂꯩꯕ ꯍꯥꯏꯇꯥꯔꯦ
ꯎꯝ ꯁꯦꯟꯗꯣꯡꯗꯤ ꯐꯖꯅ ꯐꯪꯉꯦꯅꯦꯅ ꯂꯥꯏꯔꯤꯛꯁꯨ ꯇꯪ ꯅꯥꯀꯟ ꯑꯃꯗ ꯑꯗꯨꯝ ꯁꯦꯟꯗꯥꯟ ꯂꯟꯕꯤ ꯑꯃꯁꯨ ꯂꯩ ꯁꯦꯟꯗꯥꯟ ꯁꯦꯟꯗꯥꯟ ꯂꯝꯕꯤ ꯂꯩꯕꯒꯁꯦ ꯀꯥꯟꯅꯈ꯭ꯔ ꯄꯣꯠꯅꯤ ꯅꯠꯇ꯭ꯔ ꯚꯥꯏ
ꯑꯧ ꯃꯥꯅꯦ ꯑꯗꯣ ꯀꯔꯤ ꯍꯥꯏꯅꯤ ꯑꯗꯨꯝ ꯑꯁꯤꯁꯤꯗꯤ ꯆꯍꯤ ꯆꯨꯞꯄ ꯑꯗꯨꯝ ꯇꯧꯗꯣꯏꯕ ꯄꯣꯠ ꯆꯩ ꯅꯠꯇꯕꯅꯤꯅ ꯀꯣ ꯑꯗꯨꯝ ꯄꯨꯡ ꯌꯣꯟ ꯌꯣꯟꯕ ꯌꯥꯗꯕꯅꯤꯅ ꯑꯗꯨꯝ ꯃꯇꯝ ꯃꯇꯝ ꯂꯥꯛꯑꯀꯥꯟꯗ ꯈꯔ ꯈꯔ ꯌꯣꯟꯍꯧꯕ ꯍꯥꯏꯕꯗꯨꯅꯤ
ꯍꯣꯏ ꯆꯨꯝꯃꯤꯅꯤ ꯑꯗꯣ ꯌꯥꯝꯗꯤ ꯐꯩꯉꯣ ꯍꯥꯏꯗꯤ ꯂꯥꯏꯔꯤꯛ ꯇꯝ ꯇꯝꯅ ꯥꯛ ꯀꯗ ꯁꯨꯃꯥꯏꯅ ꯇꯧꯕꯁꯦ ꯑꯩꯁꯨ ꯂꯩꯒꯤ ꯗꯨꯀꯥꯟ ꯑꯃ ꯇꯧꯕꯋꯤꯗꯅ ꯑꯩꯒꯤ ꯂꯩꯒꯤ ꯗꯨꯀꯥꯟꯗꯣ
ꯑꯦ ꯑꯦ ꯑꯥ
ꯅꯪꯁꯨ ꯅꯣꯡ ꯐꯥꯗꯣꯛ ꯃꯤ ꯃꯄꯣꯛ ꯅꯨꯃꯤꯠ ꯇꯥꯕꯒꯨꯝꯕ ꯅꯠꯇ꯭ꯔꯒꯅ ꯑꯗꯨꯝ ꯍꯔꯥꯎ ꯀꯨꯝꯍꯩ ꯂꯩꯗꯅ ꯅꯨꯡꯉꯥꯏꯕ ꯐꯣꯡꯗꯣꯛꯄꯒꯤ ꯊꯧꯔꯝ ꯂꯥꯛꯄꯒꯨꯝꯕꯗ ꯈꯤꯇ ꯂꯩꯌꯨ ꯀꯩꯅꯣ ꯅꯣꯡꯃꯇ ꯂꯩꯇꯦ ꯏꯃꯥꯟꯅꯕꯤꯅꯤ ꯍꯥꯏꯔꯒ
ꯑꯁ ꯅꯠꯇꯦꯍꯦ ꯑꯩ ꯀꯩꯅꯣ ꯇꯧꯕꯩꯅꯦ ꯅꯣꯏꯗ ꯑꯗꯨꯝ ꯆꯪꯒꯦ ꯇꯧꯔꯝꯕꯅꯦꯕꯀꯣ ꯊꯕꯛꯅ ꯌꯥꯗꯕꯩꯅꯦ ꯑꯗꯨ ꯑ ꯚꯥꯏ ꯅꯪꯒꯤ ꯂꯩꯒꯤ ꯀꯩꯅꯣ ꯗꯨꯀꯥꯟꯗꯣ ꯑꯗꯨꯏꯗꯣ ꯀꯕꯣꯛ ꯂꯩꯒꯁꯨ ꯐꯪꯕ꯭ꯔꯥ
ꯚꯥꯏ ꯑꯩꯒꯤꯁꯦ ꯑꯌꯥꯝꯕꯅꯅꯦ
ꯑꯧ
ꯑꯩꯈꯣꯏꯒꯤ ꯀꯩ ꯍꯥꯏꯇꯥꯔꯦ ꯏꯔꯝꯗꯝꯒꯤ ꯂꯩꯁꯤꯡꯁꯤꯗꯤ ꯀꯩꯁꯨ ꯇꯧꯗꯦꯕꯀꯣ
ꯑ
ꯁꯤꯁꯦ ꯃꯤꯅ ꯄꯥꯝꯅꯕ ꯋꯥꯠꯂꯦꯕ ꯑꯗꯨꯝ ꯃꯤꯅ ꯌꯥꯝ ꯄꯥꯝꯅꯕ ꯍꯥꯏ ꯇꯥꯔꯒꯗꯤ ꯃꯄꯥꯟ ꯂꯝꯗꯒꯤ ꯄꯨꯁꯜꯂꯛꯄ ꯂꯩꯁꯤꯡꯁꯦꯀꯣ ꯑꯗꯨꯝ ꯃꯅꯝ ꯃꯉꯥꯗꯤ ꯀꯩꯁꯨ ꯏꯆꯦꯟ ꯆꯦꯟꯗꯦꯕ ꯃꯣꯏꯁꯦ ꯑꯗꯨꯒꯅꯦ ꯃꯁꯛ ꯇꯧꯗꯤ ꯌꯥꯝ ꯐꯖꯕ ꯃꯆꯨꯒꯁꯦ ꯏꯪ ꯏꯪ ꯂꯥꯎꯕ ꯃꯆꯨ ꯃꯆꯨꯗꯣ ꯏꯪ ꯏꯪ ꯂꯥꯎꯕ ꯃꯆꯨꯗꯣ ꯑꯗꯨ ꯑꯣꯏꯌꯦꯕꯀꯣ ꯑꯗꯨꯗꯨꯅ ꯅꯪꯅ ꯑꯗꯨꯝ ꯌꯦꯡꯉꯒꯗꯤ ꯑꯗꯨꯝ ꯈꯪꯗꯤ ꯈꯪꯅꯤꯕ
ꯑꯣ ꯑꯗꯨ ꯑꯣꯏꯔꯗꯤ ꯅꯪ ꯂꯩꯁꯦ ꯀꯗꯥꯏꯗꯒꯤ ꯆꯦꯜꯂꯤꯅꯣ ꯀꯃꯥꯏꯅ ꯇꯧꯔꯤꯅꯣ ꯅꯪꯒꯤꯁꯦ
ꯁꯤꯁꯦ ꯑꯩꯒꯤ ꯂꯂꯣꯟ ꯏꯇꯤꯛꯀꯤ ꯄꯣꯠ ꯑꯣꯏꯕꯅꯤꯅꯅꯦ ꯑꯩ ꯁꯤꯁꯤꯃꯗꯤ ꯈꯥꯏꯗꯣꯛꯅꯤꯡꯗ꯭ꯔꯦ ꯅꯪ ꯁꯥꯎꯗꯤ ꯁꯥꯎꯅꯤꯡꯀꯣ
ꯑꯥꯎ ꯑꯥꯎ
ꯍꯥꯏꯗꯤ ꯑꯗꯨꯝ ꯀꯩ ꯍꯥꯏꯅꯤ ꯁꯤꯁꯦ ꯑꯩꯈꯣꯏ ꯁꯨꯃꯥꯏꯅ ꯂꯂꯣꯟ ꯏꯇꯤꯛꯀꯤ ꯑꯣꯏꯕ ꯊꯕꯛ ꯇꯧꯕꯁꯤꯡꯁꯦ ꯑꯩꯈꯣꯏ ꯍꯥꯏꯗꯣꯛꯅꯔꯣꯏꯁꯦ ꯑꯗꯨꯝ ꯂꯣꯠꯅ ꯊꯝꯁꯦꯅ ꯍꯥꯏꯅꯩꯌꯦꯕ ꯑꯦ
ꯑꯣ ꯐꯔꯦ ꯐꯔꯦ ꯑꯗꯨ ꯑꯣꯏꯔꯗꯤ ꯑꯗꯣ ꯂꯩ ꯀꯨꯟ ꯃꯄꯨꯟ ꯑꯃꯃꯝꯗ ꯀꯌꯥ ꯀꯌꯥꯗ ꯆꯤꯡꯉꯤꯅꯣ ꯅꯪꯁꯦ
ꯂꯩ ꯂꯩꯒꯤ ꯃꯈꯥꯕꯨꯗꯤ ꯄꯣꯜꯂꯦ ꯑꯗꯣ ꯍꯧꯖꯤꯛꯀꯥꯟꯁꯦ
ꯅꯨꯃꯤꯠꯂꯩꯁꯤꯗꯤ ꯌꯥꯝꯅ ꯄꯥꯝꯅꯕꯗꯣ ꯑꯣꯏꯌꯦ ꯍꯥꯏꯗꯤ
ꯑꯥ
ꯑ ꯅꯨꯃꯤꯠ ꯂꯩꯁꯦ ꯑꯩꯈꯣꯏꯅ ꯑꯩꯅ ꯃꯄꯨꯟ ꯃꯄꯨꯟ ꯁꯦꯝꯃ ꯌꯣꯜꯂꯦ ꯑꯗꯨꯒ ꯃꯄꯨꯟ ꯁꯦꯝꯕꯗ ꯁꯤꯖꯤꯟꯅꯔꯤꯕ ꯆꯦꯕꯥꯡꯁꯦ ꯑꯩꯈꯣꯏꯅ ꯆꯦꯕꯥꯡ ꯁꯤꯖꯤꯟꯅꯩꯗꯅꯀꯣ ꯃꯄꯨꯟꯖꯦ ꯄꯨꯟꯖꯅꯕ ꯍꯣꯠꯅꯕꯗ ꯑꯗꯨꯗꯨꯅ ꯀꯩꯅꯣ ꯃꯆꯨꯗꯣ ꯁꯟꯊꯤꯒꯤ ꯁꯟꯊꯤ ꯆꯦꯗꯣ ꯁꯟꯊꯤ ꯃꯆꯨꯒꯤ ꯆꯦ ꯈꯤꯇꯪ ꯊꯥꯔꯞ ꯇꯧꯕꯗꯣ ꯑꯗꯨꯅ ꯇꯧꯔꯒ ꯇꯧꯋꯦ ꯌꯥꯝ ꯄꯥꯝꯅꯩ ꯃꯤꯅ ꯍꯥꯏꯗꯤ ꯃꯛꯑ ꯅꯨꯃꯤꯠꯂꯩꯁꯤꯗꯤ ꯑꯩ ꯑꯇꯩ ꯂꯩꯕꯨꯗꯤ ꯃꯄꯥꯟꯗꯩ ꯆꯦꯜꯂꯦ ꯑꯗꯨꯒ ꯅꯨꯃꯤꯠꯂꯩꯁꯤꯕꯨꯗꯤ ꯃꯅꯤꯄꯨꯔꯗ ꯍꯨꯖꯤꯛꯀꯥꯟ ꯌꯥꯝ ꯀꯟꯅ ꯊꯥꯏꯗꯅ ꯑꯗꯨꯅ ꯑꯩ ꯆꯦꯟꯗ꯭ꯔꯦꯕ ꯑꯗꯨꯝ ꯑꯩꯈꯣꯏ ꯁ꯭ꯋꯥꯏꯗ ꯏꯔꯝꯗꯝꯒꯤ ꯄꯣꯠꯊꯣꯛꯁꯤꯡꯁꯦ ꯃꯁꯤꯗꯩꯁꯤ ꯗ ꯑꯩꯈꯣꯏꯅ ꯃꯇꯦꯡ ꯄꯥꯡꯕ ꯅꯠꯇ꯭ꯔꯒ ꯊꯧꯒꯠ ꯄꯨꯛꯅꯤꯡ ꯊꯧꯒꯠꯄ ꯑꯣꯏꯅ ꯁꯨꯃꯥꯏꯅ ꯅꯨꯃꯤꯠꯂꯩ ꯊꯥꯕ ꯃꯤ ꯃꯌꯥꯝ ꯂꯩꯗꯅꯀꯣ ꯑꯗꯨꯗꯒꯤ ꯑꯣꯏꯅ ꯂꯧꯔꯦꯕ ꯑꯗꯨꯅ ꯁꯤꯗꯤ ꯌꯥꯝ ꯍꯣꯡꯅ ꯌꯣꯜꯂꯦ ꯆꯥꯝ ꯆꯥꯝꯃꯗ ꯌꯣꯜꯂꯦ ꯁꯤꯗꯤ
ꯑꯣ
ꯑꯗꯨꯝ ꯅꯨꯃꯤꯠ ꯂꯩꯩ ꯃꯉꯥꯒꯨꯝꯕ ꯍꯥꯞꯄꯒꯅꯦ ꯆꯥꯝꯃꯗ ꯌꯣꯜꯂꯦ ꯑꯗꯨꯅꯅꯦ ꯁꯤꯖꯦ ꯄꯥꯝꯅꯕꯅ ꯑꯗꯨꯝ ꯂꯩ ꯍꯥꯏꯔꯦꯗꯅ ꯅꯨꯄꯤꯅ ꯅꯨꯄꯤꯅ ꯄꯥꯝꯃꯗꯤ ꯂꯩꯅꯤꯗꯅ꯫ ꯀꯩꯝꯇ ꯎꯝ ꯊꯕꯛ ꯊꯧꯔꯝ ꯑꯝꯇ ꯂꯩꯇ꯭ꯔꯁꯨ ꯂꯩꯗꯤ ꯑꯗꯨ ꯄꯥꯝꯅꯩꯗꯅꯀꯣ꯫
ꯑꯥꯎ ꯑꯥꯎ
ꯑꯗꯨꯅ ꯂꯩꯁꯤꯃꯗꯤ ꯐꯖꯅ ꯁꯤꯠꯂꯦ ꯑꯗꯣ ꯑꯈꯣꯏꯒꯤ ꯁꯨꯃꯥꯏꯅ ꯆꯍꯤꯒꯨꯝꯕ ꯍꯧꯔꯛꯄꯒꯨꯝꯕꯁꯦ ꯕꯌꯥ ꯁꯤꯠꯂꯦ ꯍꯥꯏꯕ
ꯑꯣ ꯇꯧꯔꯝꯅꯤꯌꯦ ꯑꯋꯣꯏꯕꯩꯁꯨ ꯍꯥꯏꯕꯗꯤ ꯑ ꯑꯗꯨꯝ ꯂꯥꯏꯀꯠ ꯍꯩꯀꯠ ꯂꯩꯀꯠ ꯑꯗꯨꯝ ꯂꯩꯔꯤꯅꯀꯣ ꯑꯗꯨꯁꯨ ꯑꯗꯨꯝ ꯌꯥꯝꯅ ꯇꯧꯅꯕꯒꯤ ꯑꯗꯨꯒ ꯅꯪꯒꯤꯗ ꯀꯩꯅꯣꯗꯤ ꯌꯥꯎꯕ꯭ꯔꯣ ꯑꯥ ꯒꯨꯂꯥꯞꯇꯤ ꯃꯈꯟ ꯀꯌꯥ ꯁꯨꯅ ꯌꯥꯎꯒꯦ ꯃꯆꯨ
ꯎꯝ ꯒꯨꯂꯥꯞꯁꯦ ꯑꯅꯤ ꯃꯈꯜ ꯃꯉꯥ ꯃꯨꯛ ꯑꯗꯨꯝ ꯁꯨꯏꯌꯦ ꯚꯥꯏ
ꯑꯦ ꯌꯥꯝ ꯌꯥꯝꯃꯤ ꯀꯩꯅꯣ ꯑꯗꯨꯗꯤ
ꯑꯗꯨ ꯅꯪ ꯍꯥꯏꯔꯛꯑꯣ ꯑꯩꯗꯤ ꯅꯉꯣꯟꯗ ꯋꯥꯍꯪ ꯑꯝꯇ ꯍꯪꯒꯦ ꯅꯪ ꯅꯪꯒꯤ ꯁꯨꯝ ꯋꯥꯈꯜꯗꯅꯦ ꯃꯤ ꯑꯃꯅ ꯂꯩꯁꯦ ꯀꯩꯗꯧꯕꯩ ꯂꯩꯗꯣꯏꯅꯣꯁꯦ ꯈꯪꯕ꯭ꯔ ꯁꯤꯁꯦ ꯈꯤꯇꯪ ꯁꯥꯡꯅ ꯑꯩꯉꯣꯟꯗ ꯑꯝꯇ ꯍꯥꯏꯔꯛꯎꯅꯦ ꯅꯪ ꯑꯗꯨꯝ ꯍꯥꯏꯔꯛꯑꯣ ꯑꯩ ꯑꯗꯨꯝ ꯇꯥꯒꯦꯀꯣ꯫
ꯎꯝ ꯎꯝ ꯑꯩꯒꯤ ꯑꯣꯏꯅꯗꯤ ꯑꯁ ꯃꯔꯝ ꯌꯥꯝꯅ ꯂꯩꯔꯦ ꯑꯗꯨ ꯑꯣꯏꯔꯁꯨ ꯍꯧꯖꯤꯛꯀꯥꯟꯁꯦ ꯂꯩ ꯂꯩ ꯍꯥꯏꯅꯔꯗꯤ ꯑꯉꯥꯡ ꯁꯨ ꯑꯍꯟꯁꯨ ꯁ ꯀꯩ ꯍꯥꯏꯅꯤ ꯃꯔꯨ ꯑꯣꯏꯅ ꯌꯨꯝ ꯄꯥꯟꯗ꯭ꯔꯤꯕ ꯃꯤꯁꯤꯡ ꯍꯥꯏꯇꯥꯔꯦ ꯑꯠ ꯑꯁꯤꯅ ꯀꯩ ꯍꯥꯏꯅꯤ ꯑꯗꯨꯝ ꯑꯥ ꯅꯨꯄꯤꯉꯣꯟꯗ ꯀꯩ ꯍꯥꯏꯅꯤ ꯑꯥ ꯄꯣꯠꯆꯩ ꯒꯤꯐ ꯑꯣꯏꯅ ꯄꯤꯕꯒꯨꯝꯕ
ꯎꯝ ꯈꯨꯗꯣꯜꯄꯣꯠ ꯑꯣꯏꯅ ꯄꯤꯕꯗꯣ ꯎꯝ
ꯈꯨꯗꯣꯜ ꯄꯣꯠ ꯑꯣꯏꯅ ꯄꯤꯕꯒꯨꯝꯕ ꯍꯥꯏꯕꯗꯤ ꯅꯨꯡꯁꯤꯕ ꯐꯣꯡꯗꯣꯛꯄꯗꯒꯤ ꯑꯗꯨꯒꯤ ꯑꯗꯨꯒ ꯃꯤ ꯈꯔ ꯃꯤ ꯈꯔꯅꯗꯤ ꯑ ꯑꯁꯤ ꯑꯅꯥ ꯊꯣꯛꯄ ꯀꯥꯟꯗ ꯑꯗꯨꯝ ꯀꯠꯄꯒꯨꯝꯕ ꯃꯣꯏ ꯎꯝ ꯃꯣꯏ ꯏꯃꯨꯡꯒꯤ ꯌꯥꯝꯅ ꯃꯥꯅ ꯅꯨꯡꯁꯤ ꯁꯤꯖꯔꯕ ꯃꯤ ꯃꯃꯥ ꯑꯣꯏꯔꯣ ꯀꯩ ꯑꯣꯏꯔꯣ ꯑꯗꯨꯝ ꯃꯥ ꯃꯣꯏꯒꯤ ꯑꯥ ꯄꯣꯠꯂꯣꯏꯕ ꯅꯨꯃꯤꯠꯇꯣ ꯂꯥꯛꯑꯗꯤ ꯑꯗꯨꯝ ꯀꯠꯊꯣꯛ ꯄ ꯀꯨꯝꯕ ꯑꯗꯨꯒꯨꯝꯕꯗ ꯑꯅꯝꯕꯅ ꯁꯤꯖꯤꯟꯅꯕꯒꯨꯝ ꯇꯧꯋꯤ ꯚꯥꯏ
ꯍꯣꯏ ꯑꯗꯣ ꯚꯥꯏ ꯑꯇꯩ ꯑꯅꯤ ꯑ ꯃꯔꯝ ꯑꯝꯇꯪ ꯍꯥꯏꯔꯛꯈꯨꯑꯣ
ꯑꯣ ꯂꯩꯁꯦ ꯍꯨꯖꯤꯛꯀꯤ ꯎꯝ ꯑꯩꯅ ꯑꯗꯨꯝ ꯌꯦꯡꯉꯛꯄꯗꯅꯦ ꯂꯨꯍꯣꯡ ꯈꯨꯗꯣꯡ ꯇꯧꯕꯁꯦ ꯌꯥꯝ ꯁꯤꯖꯤꯟꯅꯩꯕ ꯍꯧꯖꯤꯛꯀꯥꯟꯗꯤ ꯂꯩꯁꯦ ꯂꯩꯅ ꯂꯣꯏꯅ ꯀꯩꯅꯣ ꯇꯧꯔꯤꯅꯦ ꯐꯖꯅꯕ ꯁꯦꯝꯗꯣꯛꯄꯁꯦ ꯌꯥꯝ ꯇꯧꯕꯕ ꯂꯨꯍꯣꯡꯕꯒꯤ ꯁꯪ ꯍꯥꯏꯔꯣ ꯂꯩ ꯌꯥꯎꯗꯔꯗꯤ ꯀꯔꯤꯕꯨ ꯐꯖꯔꯅꯤ ꯑꯗꯨꯒ ꯑꯗꯨꯇꯪꯁꯨ ꯅꯠ ꯅꯠꯇꯅ ꯃꯄꯣꯛ ꯅꯨꯃꯤꯠꯇ ꯂꯩꯗꯅ ꯑꯗꯨꯝ ꯃꯔꯨ ꯑꯣꯏꯅ ꯅꯨꯄꯤꯁꯤꯡꯒꯤꯗꯃꯛꯇꯤ ꯂꯩꯁꯦ ꯐꯖ ꯐꯖꯕꯒ ꯑ ꯑꯗꯨꯝ ꯆꯕꯨꯟ ꯆꯕꯨꯟꯒ ꯄꯤꯔꯗꯤ ꯌꯥꯝ ꯍꯔꯥꯎꯖꯕ ꯍꯥꯏꯇꯥꯔꯦ ꯑꯗꯨꯃꯥꯏꯅ ꯑꯗꯨꯝ ꯇꯧꯋꯦ
ꯍꯣꯏ ꯍꯣꯏ ꯆꯨꯝꯃꯦ ꯚꯥꯏ ꯅꯪ ꯍꯥꯏꯅ ꯍꯥꯏꯗꯣ ꯀꯛꯅꯤꯡꯉꯥꯏ ꯌꯥꯎꯗꯦ ꯂꯣꯏ ꯆꯨꯝꯃꯦ ꯅꯪ ꯑꯄꯥꯝꯕ ꯂꯩ ꯑꯗ